ꯁꯦ ꯌꯨꯝ ꯁꯔꯣ ꯁꯦ ꯌꯨꯝ ꯁꯥꯔꯣ ꯁꯥꯔꯣ ꯐꯖꯅ ꯅꯞꯄꯒ ꯁꯥꯔꯣ
ꯁꯦꯡꯗꯣꯛꯑꯕꯣ
ꯎꯝ ꯑ ꯃꯌꯨꯡꯁꯦ ꯑꯃꯨꯛ ꯍꯥꯟꯒꯦꯁꯨ ꯃꯁꯥꯅ ꯑꯗꯨꯝ ꯍꯥꯏꯔꯛꯀꯅꯤꯕ
ꯎꯝ
ꯑꯗꯨꯒ ꯑꯃꯨꯛ ꯍꯥꯠ ꯍꯥꯏꯔꯣꯏꯕ ꯑꯃꯨꯛꯁꯨꯃꯨꯛ ꯍꯥꯏꯔꯣꯏꯕ ꯑꯗꯨꯗꯅꯦꯕ ꯌꯥꯝ ꯇꯜꯂꯤꯁꯦ ꯑꯃꯨꯛꯁꯨ ꯑꯃꯨꯛ ꯍꯟꯖꯟꯗꯣꯏꯅꯦꯕ
ꯎꯝ
ꯅꯣꯡꯒ ꯆꯨꯔꯀꯥꯟꯗ ꯍꯟꯖꯟꯕꯗꯨꯗꯤ ꯂꯣꯏꯔꯦꯅꯦ ꯃꯣꯝꯄꯥꯛꯇꯣ
ꯎꯝ ꯌꯥꯝ ꯐꯖ ꯐꯖꯅ ꯏꯕ ꯄꯔꯦꯡ ꯑꯃ ꯌꯥꯎꯔꯤ
ꯄꯨꯂꯣ
ꯎꯝ ꯁꯤ ꯁꯤꯟꯕ ꯌꯥꯕ꯭ꯔ ꯈꯪꯗꯦ
ꯐꯖ ꯐꯖꯅꯤꯕꯗꯤ ꯐꯖ ꯐꯖꯅ ꯄꯤꯕꯤꯈ꯭ꯔꯣ
ꯀꯩ ꯍꯥꯏꯅꫭ
ꯑꯗꯣ ꯔꯕꯤꯅꯥ ꯔꯤꯖꯅꯦꯜ ꯀꯣꯂꯦꯁꯁꯤꯕꯨ ꯂꯧꯈꯠꯂꯕꯅꯦ
ꯂꯧꯈꯠꯇ꯭ꯔꯤꯌꯦ ꯃꯣꯏ ꯑꯣꯖꯥ ꯈꯔ ꯌꯥꯝ ꯂꯧꯈꯠꯂꯦ ꯍꯥꯏꯕꯒꯤ ꯋꯥꯅꯤ ꯂꯧꯈꯠꯇ꯭ꯔꯤꯕ
ꯑꯣ ꯑꯗꯨꯅ ꯑꯩꯅ ꯂꯧꯈꯠꯂꯒꯨꯝꯕꯅꯤꯒ ꯍꯥꯏꯕꯗꯨꯗ ꯑꯩꯁꯦ ꯍꯪꯉꯤꯅꯦꯕ ꯂꯧꯈꯠꯂꯕ
ꯑꯣꯖꯥꯗꯣ ꯑꯣꯖꯥꯗꯣ ꯃꯣꯏ ꯈꯔ ꯌꯥꯝ ꯂꯧꯈꯠꯂꯦꯕ ꯈꯪꯉꯕ
ꯎꯝ ꯑꫭ
ꯑꯗꯨꯒꯤ ꯅꯣꯏ ꯑꯣꯖꯥ ꯂꯧꯈꯠ ꯑꯣꯖꯥ ꯃꯌꯥꯝ ꯂꯧꯈꯠꯄꯒꯤ
ꯑꯣ ꯑꯗꯨꯒꯤꯔꯕ
ꯎꯝ
ꯑꯩꯅ ꯈꯜꯂꯤꯅ ꯂꯧꯈꯠꯂꯕꯅ ꯈꯜꯂꯤꯕ
ꯂꯧꯈꯠꯇꯦ
ꯑꯗꯨꯕꯨ ꯑꯣꯏꯔꯗꯤ ꯐꯩ ꯂꯧꯈꯠꯇꯕ ꯑꯣꯏꯔꯗꯤ ꯑꯩꯗꯤ ꯂꯧꯈꯠꯂ ꯖꯥꯠꯂꯥ ꯑꯩ ꯏꯃꯥ ꯃꯣꯏꯒꯤꯗꯣ ꯃꯣꯏꯒꯤꯗꯣ ꯌꯥꯝ ꯊꯥꯖꯤꯜꯂꯑꯣ ꯈꯣꯠꯂꯑꯣ ꯑꯅꯧꯕ ꯃꯣꯗꯔꯟꯒꯤ ꯀꯩꯒꯤ ꯄꯥꯝꯃꯤ ꯈꯣꯠꯂꯦꯅ ꯍꯥꯏꯕꯗꯨꯗ ꯊꯥꯖꯤꯟꯕꯗꯣ ꯏꯃꯥꯟꯅꯕꯅ ꯅꯪꯁꯨ ꯊꯥꯖꯤꯜꯂꯛꯑꯣꯗꯅ ꯀꯥꯏ ꯇꯧꯔꯛꯑꯦꯕ ꯃꯣꯏ ꯃꯃꯥꯏꯍꯦꯠ ꯑꯣꯏꯕ ꯑꯗꯣ ꯈꯔ ꯄꯩꯁꯥ ꯅꯨꯡꯁꯥꯕꯨꯗꯤ ꯈꯔ ꯍꯥꯏꯔꯛꯀꯅꯤ ꯕꯥꯏ ꯀꯥꯏꯅ ꯇꯧꯔꯛꯑꯝꯃꯦ
ꯎꯝ
ꯑꯗꯩꯗ ꯑꯩꯅ ꯈꯜꯂꯤ
ꯄꯤꯌꯥꯗꯁꯤꯅ ꯄꯤꯌꯥꯖ ꯄꯤꯌꯥꯖꯔꯁꯅ ꯆꯪꯕꯣꯏ ꯇꯧꯋꯅꯤ
ꯆꯪꯕꯨ ꯆꯪꯈ꯭ꯔꯕꯣ
ꯈꯪꯗꯦ ꯃꯔꯣꯟ ꯑꯩꯖꯨ ꯐꯥꯎꯗꯦ ꯑꯩꯁꯦ ꯐꯥꯎꯗꯦ ꯃꯥꯖꯨ ꯐꯥꯎꯗꯦ ꯌꯥꯝ ꯍꯪꯉꯛꯑꯝꯕꯅꯤ
ꯑꯣ
ꯑꯣꯖꯥ ꯈꯔ ꯌꯥꯝ ꯂꯧꯈꯠꯄ ꯑꯗꯨꯒꯤꯅꯦꯕ
ꯄꯔꯤꯌꯥꯗꯁꯅꯤꯁꯦ ꯀꯔꯤ ꯁꯕꯖꯦꯛꯅꯣ
ꯐꯣꯛꯂꯣꯔ ꯃꯥꯁꯦ ꯀꯃꯥꯏ ꯃꯈꯥꯗꯅꯣ ꯑꯣꯖꯥ ꯕꯤꯔꯖꯤꯇꯥ
ꯕꯤꯖꯤꯇꯥ
ꯎꯝ ꯊꯣꯛꯑꫭ ꯃꯣꯏꯅꯗꯤ ꯃꯣꯔꯗꯔꯟ ꯍꯥꯏꯕ
ꯃꯣꯏꯗꯨ ꯌꯥꯝ ꯌꯥꯝꯗꯦ ꯍꯥꯏꯕꯅꯦ
ꯑꯍꯨꯝꯇꯪ ꯉꯥꯏꯔꯦ ꯍꯥꯏꯌꯦ
ꯎꯝ
ꯑꯗꯣ ꯃꯣꯏꯁꯦ ꯏꯂꯚꯦꯟ ꯇꯨꯋꯦꯞ ꯌꯥꯎꯕ꯭ꯔꯕ
ꯌꯧꯔꯝꯅꯤ ꯀꯩꯅꯣ
ꯁꯥꯇ꯭ꯔꯗꯤ ꯌꯥꯝꯕ꯭ꯔꯥ ꯁꯤꯅꯤꯗ ꯑꯩꯅ
ꯁꯥꯇ꯭ꯔꯗꯤ ꯈꯪꯗꯦ ꯁꯥꯇ꯭ꯔ ꯌꯥꯝꯗꯦ ꯍꯥꯏꯔꯝꯕꯅꯦ ꯄꯤꯌꯥꯂꯛꯁꯃꯤꯅ
ꯃꯗ ꯍꯏ
ꯎꯝ ꯈꯤꯇꯪ ꯑꯣꯏ ꯍꯥꯏꯕꯅꯤ ꯆꯇ꯭ꯔꯥ
ꯂꯤꯂꯣꯡꯒꯤ ꯀꯋꯥꯏ ꯖꯒꯥꯗꯅꯣ ꯁꯤꯒꯤ ꯀ ꯂꯩꯔꯤꯁꯦ ꯑꯩ ꯈꯪꯗꯦꯅꯦ
ꯑꯩꯁꯨ ꯈꯪꯗꯦ ꯃꯥꯁꯦ ꯃꯅꯨꯡ ꯆꯪꯖꯦꯜꯂꯛꯑꯕꯅꯦ ꯃꯄꯥꯟꯗ ꯂꯩꯇꯦ ꯍꯥꯏꯕꯅꯤ
ꯇꯥꯕꯗꯤ ꯀꯨꯏꯔꯦꯀꯣ
ꯎꯝ ꯃꯅꯨꯡꯗꯁꯨ ꯆꯪꯁꯤꯜꯂꯦ ꯍꯥꯏꯕꯅꯦꯕ
ꯑꯗꯨꯗꯅꯦꯅꯦ ꯈꯪꯗꯦ ꯑꯩꯅꯦ ꯑꯩꯅꯦ ꯀꯣꯂꯦꯖꯁꯤꯗꯅꯦ ꯑꯣꯏꯕꯤꯈ꯭ꯔꯗꯤꯅꯦ ꯑꯩꯅꯦ ꯑꯧ ꯑꯋꯥꯕꯥ ꯑꯃꯥ ꯀꯣꯑꯅꯤ
ꯃꯦꯅꯀꯥ ꯑꯩꯅ ꯇꯥꯕꯗꯀꯣ
ꯎꯝ
ꯑꯩꯈꯣꯏꯁꯦ ꯇꯨ ꯊꯥꯎꯖꯟ ꯊꯥꯔꯇꯤ ꯇꯨ ꯐꯧꯒꯤ ꯃꯅꯨꯡꯗꯗꯤ ꯂꯣꯏ ꯂꯧꯈꯠꯀꯅꯤ ꯍꯥꯏꯕ ꯊꯝꯃꯝꯕ ꯌꯥꯔꯔꯣꯏ ꯍꯥꯏꯕ ꯑꯗꯨꯗꯤ ꯑꯃꯨꯛ ꯋꯥꯖꯔꯁꯨꯁꯦ ꯍꯥꯏꯗ ꯃꯃꯥ ꯑꯁꯥ ꯑꯃꯥ ꯎꯗ꯭ꯔꯣ ꯍꯥꯏꯗꯤ ꯑꯩꯈꯣꯏꯁꯦ ꯑꯉꯥꯡꯁꯨ ꯑꯣꯏꯔꯤ ꯅꯇꯔꯥ ꯑꯗꯨꯝ ꯀꯩꯅꯣꯗꯤ ꯇꯧꯅꯦꯕ
ꯃꯥꯅꯦ
ꯃꯤꯖꯦ ꯊꯕꯛꯀꯤ ꯀꯩꯅꯣ ꯊꯥꯖꯤꯟꯈꯤꯕ ꯐꯣꯝ ꯊꯥꯖꯤꯟꯈꯤꯕ ꯄꯤꯁꯤꯟꯈꯤꯕ ꯍꯥꯏꯁꯦ ꯍꯦꯛꯇ ꯍꯥꯏꯗꯣꯛꯄ꯭ꯔꯅꯦ ꯉꯥꯏꯅꯗ꯭ꯔꯣ ꯉꯥꯏꯅꯗ꯭ꯔꯣꯗꯣ
ꯎꯝ
ꯆꯍꯤ ꯃꯉꯥ ꯉꯥꯏꯅꯕ ꯌꯥꯎꯔꯤꯅꯤ ꯇꯔꯨꯛ ꯉꯥꯏꯅꯕ ꯌꯥꯎꯔꯤꯅꯤ ꯑꯩꯈꯣꯏꯁꯨ ꯑꯗꯨꯅꯤ ꯑꯩꯈꯣꯏꯗꯤ ꯑꯃꯨꯛ ꯇꯣꯂꯣꯞ ꯁꯥꯔꯤꯅꯤ ꯅꯠꯇ꯭ꯔꯥ
ꯇꯣꯂꯣꯞ ꯁꯥꯔꯤꯅꯤꯗꯤ ꯃꯤꯟꯁ ꯑꯩꯈꯣꯏꯅ ꯂꯧꯈꯠꯂꯛꯄ ꯃꯇꯝꯗꯗꯤ ꯇꯣꯂꯣꯞꯇꯣ ꯐꯪꯗꯣꯏꯅꯦ ꯍꯥꯏꯕ ꯐꯅ
ꯃꯥꯅꯦ ꯃꯥꯅꯦ ꯑꯗꯣ ꯔꯕꯤꯅꯥ ꯅꯪ ꯀꯩꯅꯣ ꯇꯔꯣꯠ ꯌꯦꯡꯕꯗꯣ ꯄꯥꯝꯕ꯭ꯔꯣ ꯇꯔꯣꯠ ꯑꯝꯇ ꯌꯦꯡꯁꯤꯔꯣ
ꯀꯅꯥꯗ ꯅꯣꯅꯤꯗ ꯑꯩ ꯌꯦꯡꯈ꯭ꯔꯦ ꯊꯥꯏꯅ ꯏꯕꯦꯝꯃꯥ
ꯅꯣꯅꯤꯗ ꯌꯦꯡꯉꯕꫭ ꯅꯪ
ꯌꯦꯡꯈꯔꯦ ꯅꯨꯄꯥ ꯀꯥꯏꯅꯕ ꯃꯩꯆꯥꯛꯇ
ꯏꯁ ꯌꯥꯝ ꯇꯧꯔꯝꯃꯤꯖꯥꯠꯅꯤꯅꯦ ꯅꯪꯗꯤ
ꯑꯁ ꯉꯥꯎ ꯆꯦꯟꯗ ꯑꯩꯁꯦ ꯑꯩꯈꯣꯏꯁꯨ ꯈꯥꯡꯉꯤꯅꯤ ꯀꯩꯅꯣ ꯑꯩ ꯇꯧꯔꯝꯃꯣꯏꯗꯕꯒ ꯃꯥꯜꯂꯤꯔꯕ ꯅꯪ
ꯑꯗꯨꯅꯦ
ꯌꯦꯡꯉꯦ ꯑꯩ ꯇꯥꯔꫭꯛ ꯌꯦꯉꯦ ꯅꫭꯅꯤꯗ ꯂꯨꯄ ꯂꯤꯁꯤ ꯑꯃꯥ ꯄꯤꯊꫭꯛꯑꯒ ꯌꯦꯡꯑꯦ ꯏꯕꯦꯝꯃꯥ
ꯌꯥꯝꯃꯦꯍꯦ ꯅꯪꯒꯤꯗꯨꯗꯤ ꯀꯔꯤꯅꯣ ꯀꯣꯏꯁꯟ ꯀꯌꯥ ꯍꯪꯉꯤꯅꯣ
ꯁ ꯈꯪꯗ ꯌꯥꯝ ꯀꯨꯏꯁꯥꯅꯩ ꯋꯥꯅꯤ ꯀ ꯀꯩꯅꯣ ꯀꯥꯎꯕ ꯀꯥꯎꯒ
ꯀꯣꯏꯁꯟ ꯑꯍꯨꯝꯗ ꯂꯨꯄꯥ ꯆꯥꯝꯃꯔꯤꯃꯨꯛ ꯑꯣꯏꯌꯦ ꯑꯗꯣ ꯑꯩꯗꯤ ꯎꯝ ꯑꯗꯨꯃꯥꯏꯅ ꯌꯦꯡꯒꯦꯅꯗꯤ ꯈꯜꯂꯦꯕ
ꯎꯝ
ꯑꯩꯅ ꯍꯧꯖꯤꯛ ꯈꯜꯂꯤꯁꯦ ꯑꯩꯒꯤ ꯊꯕꯛꯀꯤ ꯃꯇꯥꯡꯗ ꯌꯦꯡꯅꯤꯡꯕ
ꯎꯝ ꯍꯥꯏꯗꯤ ꯀꯩꯅꯣ ꯇꯧꯔꯗ ꯌꯦꯡꯊꯣꯛꯑꯣ ꯍꯥꯏꯕꯗꯤ ꯌꯥꯅꯤꯗꯕ ꯅꯅꯤꯗꯅꯅꯨꯡꯉꯅ ꯋꯥꯔꯤ ꯁꯥꯕꯗ
ꯑꯩꯈꯣꯏꯁꯦ ꯌꯥꯏꯃꯒꯤ ꯌꯦꯡꯉꯦ ꯑꯗꯣ ꯃꯥꯒꯤꯁꯦ ꯆꯨꯝꯕ ꯑꯃ ꯌꯥꯎꯔꯤ ꯍꯥꯏꯕ
ꯀꯩ ꯍꯥꯏꯅꯣ
ꯃꯣꯏ ꯁꯥꯏꯒꯤꯗꯣ ꯃꯥ ꯃꯦꯅꯤꯐꯦꯁꯀ ꯇꯧꯕꯗꯣ
ꯎꯝ
ꯑꯗꯨꯗꯣ ꯑꯗꯨꯝ ꯆꯥꯟꯅꯩ ꯍꯥꯏꯕ ꯀꯥꯟꯅꯩ ꯍꯥꯏꯕ
ꯑꯥ
ꯑꯗꯣ ꯑꯩꯁꯦ ꯊꯕꯛꯀꯤ ꯍꯟꯇꯛꯀꯤ ꯃꯇꯥꯡꯁꯦ ꯊꯕꯛ ꯀꯤ ꯌꯥꯝ ꯈꯤꯇꯪ ꯌꯦꯡꯅꯤꯡꯉꯦ ꯍꯥꯏꯕ ꯔꯕꯤꯅꯥ ꯅꯪꯕꯨ
ꯌꯦꯡꯉꯣ ꯑꯩꯗꯤ ꯌꯦꯡꯅꯤꯡꯗꯦ
ꯑꯩꯗꯤ ꯌꯦꯡꯅꯤꯡꯗꯦ ꯍꯥꯏꯁꯤꯅꯤ
ꯍꯥꯏꯗꯤ ꯑꯩꯗꯤ ꯄꯥꯝꯗꯦꯕ ꯑꯩꯗꯤ ꯄꯩꯁꯥ ꯊꯕꯛ ꯄꯩꯁꯥꯁꯦ ꯀꯥꯏꯅ ꯑꯃ ꯄꯤꯔꯛꯑꯣ ꯍꯥꯏꯔ ꯀꯥꯏꯗꯥꯏ ꯂꯧꯔ
ꯀꯔꯤꯅꯣ ꯑꯣꯏꯕ ꯑꯣꯏꯅꯤ ꯍꯥꯏꯗꯤ ꯄꯨꯕ ꯂꯥꯛꯄ ꯍꯟꯕ ꯂꯪꯕ ꯇꯧꯔꯒ ꯑꯣꯏꯍꯧꯒꯗꯕꯅꯤ ꯀꯩꯅꯣ ꯀꯣꯟꯅ ꯂꯣꯏ ꯁꯤꯡꯕ ꯌꯥꯕ ꯉꯥꯛꯇꯅꯤ ꯇꯨꯝ ꯂꯩꯌꯨ
ꯑꯩ ꯁꯤꯗꫭꯏꯔꯦ ꯑꯗꯨꯒꯤ ꯃꯊꯥ ꯁꯥꯅꯤꯡꯗ꯭ꯔꯦ
ꯅꯪ ꯑꯗꯨꯏ ꯃꯊꯥꯒ ꯌꯥꯝ ꯁꯥꯔꯨꯒꯤꯅꯣ ꯑꯣꯏꯕꯗꯣ ꯂꯥꯏꯕꯛ ꯐꯗꯅ ꯑꯣꯏꯕꯗꯨ ꯅꯠꯇ꯭ꯔꯣ ꯃꯔꯨ ꯑꯣꯏꯔꯤꯁꯦ
ꯃꯥꯅꯦ ꯑꯗꯨꯕꯨꯗꯤ
ꯅꯪ ꯑꯣꯏꯈ꯭ꯔꯗꯤ ꯅꯪ ꯂꯥꯛ ꯂꯥꯛꯇꯣ ꯍꯟꯖꯤꯟꯗꯣꯏꯅꯤꯅꯦ ꯑꯄꯪ ꯕꯨꯗꯨ
ꯊꯕꯛꯇꯨ ꯑꯣꯏꯔꯗꯤ ꯀꯩꯁꯨ ꯅꯠꯇ꯭ꯔꯦꯅꯦ ꯈꯨꯀꯥꯞꯄꯤꯗ ꯊꯣꯛꯇꯣꯏꯅꯤꯅꯦ
ꯈꯪꯗꯦꯗ ꯑꯩ ꯑꯗꯨꯒꯤ ꯃꯊꯥꯁꯦ ꯌꯥꯝ ꯁꯥꯅꯤꯡꯕꯗꯣ ꯑꯣꯏꯗ꯭ꯔꯦꯕ꯭ꯔ ꯏꯁꯥꯗ
ꯑꯗꯣ ꯑꯩꯅ ꯍꯧꯖꯤꯛ ꯈꯜꯂꯤꯁꯦ ꯑꯩ ꯊꯕꯛꯀꯤ ꯃꯐꯝꯒ ꯍꯦꯜꯊꯀꯤꯒ ꯅꯨꯄꯥ ꯃꯐꯝꯒ ꯌꯦꯡꯒꯦ ꯇꯧꯕ ꯀꯣꯏꯁꯟ ꯑꯍꯨꯝ ꯈꯛꯇꯪ ꯊ꯭ꯔꯤ ꯀꯣꯏꯁꯟꯗ ꯂꯨꯄꯥ ꯆꯥꯝꯃꯔꯤꯔ ꯆꯥꯝꯃꯉꯥ ꯑꯣꯏ ꯍꯥꯏꯕꯀꯣ
ꯎꯝ
ꯑꯗꯨꯒ ꯃꯥꯅ ꯀꯔꯤ ꯀꯔꯥ ꯃꯌꯥꯝ ꯍꯥꯏꯔꯛꯀꯗꯣꯏꯅꯤ ꯍꯥꯏꯌꯦꯕ
ꯎꯝ
ꯑꯗꯣ ꯑꯩ ꯍꯟꯗꯛ ꯑꯝꯇꯪ ꯇ꯭ꯔꯥꯏ ꯇꯧꯔꯒ ꯌꯦꯡꯉꯒꯦ
ꯌꯦꯡꯉ ꯌꯦꯡꯊꯣꯛ ꯌꯦꯡꯗ꯭ꯔꯤꯕ ꯅꯪꯗꯤ ꯌꯦꯡꯊꯣꯛꯑꯣ ꯑꯩꯈꯣꯏꯗꯤ ꯌꯦꯡꯈꯔꯦ
ꯎꯝ ꯑꯗꯨ ꯌꯦꯡꯉꯒꯅꯦ ꯀꯔꯤ ꯂꯩꯒꯦ ꯍꯥꯏꯕꯗꯣ
ꯎꯝ
ꯍꯪꯅꯤꯡꯕ ꯍꯥꯏꯇꯥꯔꯦꯅꯦ
ꯌꯦꯑꫭ
ꯑꯗꯨꯒ ꯃꯣꯏꯅ ꯐꯥꯎꯕ ꯀꯩꯅꯣꯁꯤꯁꯨ ꯑꯗꯨꯝ ꯆꯨꯝꯗꯤ ꯆꯨꯝꯃꯦꯕ ꯈꯔ ꯈꯔꯗꯤ
ꯂꯣꯢꯅꯗꯤ ꯆꯨꯝꯕꯅꯤ
ꯅꯣꯅꯤ ꯅꯠꯇꯕꯁꯨ ꯃꯌꯥꯝ ꯊꯣꯛꯏꯀꯣ ꯃꯅꯤꯄꯨꯔꯁꯦ ꯁꯤ ꯉꯍꯥꯛ ꯇꯧꯅꯔꯛꯑꯦ ꯑꯃꯨꯛ
ꯄꯥꯝꯃꯦ ꯑꯩꯗꯤ
ꯃꯁꯛ ꯐꯖꯕꯗꯣ ꯅꯠꯇ꯭ꯔꯣ ꯅꯣꯅꯤꯗꯣ ꯅꯪ ꯍꯥꯏꯁꯦ
ꯃꯁ ꯌꯥꯝ ꯐꯖꯕ ꯅꯠꯇꯦ ꯅꯣꯅꯤ ꯈꯪꯗꯔꯣ ꯇꯥꯔꫭꯛ ꯅꯣꯅꯤꯒꯤꯅꯤ ꯏꯆꯟ ꯆꯥꯅꯩ ꯑꯩꯗꯤ
ꯃꯁꯛ ꯐꯖꯕ ꯍꯥꯏꯒꯗ꯭ꯔꯥ ꯃꯃꯥꯏ ꯀꯣꯏꯗꯥꯅꯕꯗꯣ ꯍꯣꯏ ꯍꯣꯏ ꯍꯣꯏ ꯍꯣꯏ
ꯎꯝ
ꯏꯪꯂꯤꯁꯀ ꯌꯥꯝ ꯊꯦꯠꯄꯗꯣ
ꯍꯣꯏ ꯍꯣꯏ ꯍꯣꯏ ꯍꯣꯏ ꯑꯗꯣ ꯃꯥ ꯉꯥꯡꯊꯣꯛꯄꯁꯦ ꯑꯗꯨꯝ ꯇꯥꯅꯤꯡꯉꯦꯕꯗꯤ
ꯎꯝ
ꯑꯣ ꯋꯥ ꯀꯥꯟ ꯇꯥꯅꯕꯁꯨ ꯑꯗꯨꯗꯨꯁꯨ ꯍꯥꯏꯕꯁꯨ ꯌꯥꯝ ꯅꯨꯡꯉꯥꯏꯕꯅꯦꯕ
ꯅꯨꯡꯉꯥꯏꯕ ꯃꯥꯜꯂꯦ ꯅꯨꯡꯉꯥꯏꯕ ꯃꯥꯜꯂꯦ
ꯎꯝ ꯑꯦ ꯃꯥꯒꯤ ꯃꯣꯠꯀ ꯄꯤꯕꯤꯔꯛꯄꯅꯦꯕ ꯑꯗꯨꯗꯤ ꯁꯨꯃꯥꯏꯅ ꯇꯧ ꯈꯣꯠꯂꯣ ꯀꯥꯏ ꯍꯪꯉꯕ ꯅꯪꯒꯤ ꯋꯥꯈꯟꯁꯦ ꯈꯪꯗꯦꯀꯣ ꯑꯩꯒꯤꯗꯤ ꯁꯨꯃꯥꯏꯅ ꯇꯧꯍꯟꯅꯤꯡꯉꯤ ꯀꯥꯏ
ꯏꯁꯁ ꯅꯪꯗꯤ ꯌꯥꯝ ꯉꯟꯅ ꯌꯦꯡꯉꯝꯃꯤꯅ
ꯑꯩ ꯅꯨꯄꯥꯗꯣ ꯃꯥꯅ ꯇꯣꯛꯅꯧ ꯑꯗꯨꯃꯥꯏꯅ ꯁꯨ ꯑꯩꯅ ꯇꯣꯛꯅꯔꯅꯤ ꯑꯩ ꯁꯨꯡ ꯍꯟꯖꯟ ꯍꯟꯖꯟꯅꯔꯣꯏ ꯍꯥꯏꯕ ꯑ ꯍꯂꯥꯛꯈꯤꯅꯤꯗꯤ ꯍꯥꯏ ꯃꯥꯅ ꯑꯩꯅ ꯑꯗꯣ ꯇꯣꯄꯣꯛ ꯆꯥꯛꯄꯩ ꯌꯦꯡꯉꯣꯅꯦ ꯑꯗꯣ ꯃꯥ ꯍꯜꯂꯛꯁꯨ ꯑꯩ ꯍꯝꯖꯟꯅꯔꯣꯏ ꯍꯥꯏ ꯍꯟꯖꯟ ꯅꯧꯅꯨ ꯈꯥꯏ ꯑꯩꯁꯨ ꯍꯟꯖꯤꯟꯍꯟꯅꯤꯡꯒꯦ ꯀꯔꯤ ꯃꯣꯏꯅ ꯑꯇꯣꯞꯄ ꯍꯥꯏꯗꯤ ꯂꯩꯔꯒ ꯅꯪꯗꯣ ꯃꯤꯔꯥꯏꯔꯒ ꯆꯠꯈ꯭ꯔꯒ ꯑꯇꯣꯞꯄꯗꯣ ꯐꯠꯇ꯭ꯔꯦ ꯈꯜꯂꯒ ꯅꯪꯉꯣꯟꯗ ꯑꯃꯨꯛ ꯍꯜꯂꯛꯒ ꯅꯪꯅ ꯌꯥꯗꯨꯢꯔꯣ ꯀꯥꯏ ꯃꯥꯁꯨ ꯈꯪꯉꯕ ꯑꯩꯁꯨ ꯑꯩꯁꯨ ꯌꯥꯅꯤꯡꯗꯦ ꯑ ꯇꯣꯛꯑꯣ ꯇꯧꯔꯛꯌꯦ
ꯑꯗꯨ ꯃꯆꯤꯡꯗꯤ ꯃꯥꯟꯅꯩꯌꯦꯕ ꯎꯝ ꯅꯣꯅꯤꯗꯩ ꯃꯆꯤꯡꯗꯤ ꯃꯥꯟꯅꯕ ꯑꯩꯅ ꯍꯥꯟꯖꯤꯟꯅꯔꯣꯏ ꯊꯧꯕ ꯏꯟꯖꯜꯂꯛꯈꯤꯅꯤ ꯅꯪꯉꯣꯟꯗ ꯌꯥꯝ ꯍꯥꯏꯔꯈꯤꯅꯤ ꯑꯗꯨꯝ ꯍꯥꯏꯔꯛꯑꯦꯕꯀꯣ ꯆꯨꯝꯁꯨ ꯆꯨꯝꯃꯦ ꯍꯥꯏꯁꯤ ꯍꯥꯢꯁꯨ ꯍꯥꯏꯔꯛꯑꯦꯕ
ꯎꯝ
ꯍꯟꯖꯤꯟꯅꯧꯅꯨ ꯑꯩꯅ ꯍꯟꯖꯟꯅꯔꯣꯏ ꯍꯥꯏꯔꯨꯕ ꯃꯥ ꯍꯥꯟꯅ ꯑꯩꯒꯤ ꯀꯩꯅꯣ ꯇꯥꯏꯌꯦꯕꯀꯣ ꯃꯥꯅꯁꯨ ꯑꯗꯨꯃꯥꯏ ꯑꯩꯁꯨ ꯍꯟꯖꯤꯟꯍꯅꯤꯡꯗꯦ ꯃꯒꯨꯟ ꯂꯩꯍꯟꯅꯤꯡꯌ ꯍꯥꯟꯖꯤꯟꯅꯔꯣꯏ ꯑꯗꯨꯝ ꯍꯥꯏ ꯐꯅꯌꯥꯝ ꯅꯨꯡꯁꯤꯔꯁꯨ ꯑꯩꯗꯤ ꯑꯃ ꯂꯩꯌꯦꯕ ꯆꯦꯗꯕ ꯃꯥ ꯑꯩꯒꯤ ꯃꯆꯤꯟ ꯇꯧꯒꯅꯣ ꯍꯥꯢꯕ ꯌꯥꯗꯕ ꯃꯆꯤꯡ ꯍꯦꯛꯇ ꯇꯧꯔꯛꯄ ꯑꯃ ꯌꯥꯎꯋꯦꯕ ꯑꯩꯉꯣꯟꯗ
ꯎꯝ ꯔꯕꯤꯅꯥ ꯅꯪ ꯌꯦꯟ ꯉꯝꯃꯣ ꯇꯥꯏꯕꯪꯁꯦ ꯑꯩꯉꯣꯟꯗ ꯐꯣꯟ ꯑꯗꯨꯝ ꯈꯤꯡꯖꯤꯜꯂ ꯂꯩꯔꯦ ꯃꯦꯁꯦꯁ ꯊꯥꯔꯛꯑꯦꯕꯀꯣ ꯇꯤꯁ ꯀꯩꯅꯣꯝ ꯍꯪꯉꯦ ꯃꯥꯁꯦ ꯑꯩ ꯁꯤ ꯑꯝꯇ ꯀꯩꯅꯣ ꯀꯩꯅꯣ ꯍꯪꯈꯤꯒꯦ ꯊꯕꯛꯀꯤ ꯃꯥꯜꯂꯦꯕꯀꯣ ꯑꯩꯈꯣꯏ ꯆꯦꯒꯤ ꯑꯗꯨꯒꯤ ꯑꯩ ꯑꯃꯝꯇꯪ ꯍꯪꯒꯦ ꯑꯗꯨꯒ ꯑꯩꯃꯨꯛ ꯇꯧꯔꯛꯀꯦ ꯎꯝ ꯊꯝꯃꯃꯦ ꯊꯝꯃꯃꯦ